ꯀꯩꯗꯧꯔꯝꯃꯤꯅꯣ
ꯐꯝꯃꯝꯃꯤꯅꯦ
ꯆꯥꯛ ꯆꯥꯔꯕꯣ
ꯑꯧ ꯆꯥꯔꯦ
ꯀꯔꯤ ꯃ ꯊꯦꯜ ꯆꯥꯔꯒꯦ
ꯀꯣꯕꯤ ꯆꯥꯏꯌꯦ ꯍꯥꯎꯇꯦꯗ
ꯅꯣꯏꯗꯤ ꯀꯩꯀꯩ ꯍꯤꯟꯖꯥꯡꯅ ꯅꯝꯅ ꯆꯥꯏ ꯍꯧꯖꯤꯛꯀꯥꯟꯗꯤ
ꯑꯂꯨꯅ ꯑꯅꯝꯕ ꯆꯥꯏ ꯍꯤꯟꯖꯥꯡ ꯑꯇꯩꯗꯤ ꯐꯪꯗꯦꯕꯀꯣ ꯑꯗꯨꯅ ꯑꯥꯂꯨꯅ ꯑꯅꯝꯕ ꯆꯥꯏ
ꯑꯁ ꯑꯗꯨ ꯈꯔ ꯅꯪ ꯈꯔ ꯅꯣꯏꯈꯠꯂꯕ
ꯑꯧ ꯑꯩꯗꯣ ꯏꯁꯥꯗꯤ ꯈꯔ ꯌꯥꯝꯅꯗꯤ ꯅꯣꯏꯈꯠꯇꯦ ꯈꯔꯗꯤ ꯅꯣꯏꯈꯠꯂꯦ
ꯋꯦꯠ ꯀꯌꯥ ꯂꯩꯔꯦ
ꯆꯥꯡꯗꯣ ꯈꯪꯗꯦ ꯂꯩꯐꯝ ꯈꯪꯗꯦ ꯌꯨꯝꯗ ꯍꯋꯥꯏ ꯈꯔ ꯄꯥꯜꯂꯦ ꯍꯥꯏꯕꯅꯤ ꯍꯋꯥꯏ ꯈꯔ ꯄꯨꯔꯛꯅꯤ ꯆꯦꯡꯖꯨ ꯂꯩꯇꯔꯦ ꯆꯦꯡꯖꯨ ꯂꯧꯗꯣꯏꯅꯤ ꯍꯌꯦꯡ ꯃꯊꯪ ꯆꯠꯀꯅꯤ ꯏꯔꯥꯏ ꯅꯨꯃꯤꯠꯇ
ꯀꯩ ꯂꯩꯒꯦ
ꯀꯦꯟꯁꯔꯒꯤ ꯚꯦꯛꯁꯤꯟ ꯀꯥꯞꯄꯩ
ꯑꯣ ꯅꯊꯟꯗ ꯆꯠꯇꯣꯏꯔꯣ ꯂꯥꯏꯟꯗ ꯂꯧꯕ ꯂꯥꯛꯇꯣꯏꯔꯣ
ꯈꯪꯗꯦ ꯄꯨꯁ ꯄꯥ ꯆꯠꯃꯟ ꯆꯠꯀꯦ ꯍꯥꯏꯔꯗꯤ ꯏꯕꯥꯅꯤ ꯆꯠꯃꯤꯟꯅꯔꯅꯤ ꯆꯠꯃꯤꯟꯅꯔꯣꯏ ꯍꯥꯏꯔꯗꯤ ꯑꯩꯊꯟꯗ ꯆꯠꯂꯅꯤ
ꯑꯣ ꯃꯥ ꯆꯠꯀꯦ ꯍꯥꯏꯔꯗꯤ ꯃꯥꯗꯤ ꯒꯥꯔꯤ ꯂꯩꯕꯅꯤꯅ ꯒꯥꯔꯤꯗ ꯆꯠꯇꯣꯏꯔꯣ ꯃꯥꯗꯤ ꯊꯕꯛ ꯀꯩꯅꯣ ꯀꯣꯂꯦꯖ ꯀꯩꯀꯥ ꯆꯠꯄꯗꯣ ꯒꯥꯔꯤꯗ ꯑꯗꯨꯝ ꯆꯠꯂꯝꯃꯅꯤ ꯃꯥꯗꯤ
ꯃ ꯊꯧꯕ ꯍꯩꯇꯦ ꯂꯥꯏꯟ ꯒꯥꯔꯤꯗ ꯆꯠꯂꯤ
ꯑꯗꯣ ꯒꯥꯔꯤꯗꯤ ꯂꯩꯗꯤ ꯂꯩꯔꯤꯕ
ꯍꯩꯌꯦ ꯑꯗꯨꯒ ꯃꯌꯥꯝ ꯑꯦꯛꯁꯄꯥꯠ ꯑꯣꯏꯗꯕꯗꯣ
ꯑꯥ
ꯑꯗꯨꯒꯤ
ꯑꯗꯨꯒ ꯀꯩꯒꯤꯅꯣ ꯒꯥꯔꯤ ꯊꯝꯃꯤꯗꯦ
ꯍꯌꯦꯡꯋꯥꯏ ꯀꯥꯟꯅꯔꯛꯀꯅꯤꯅ ꯂꯩꯔꯤꯅꯤ ꯀꯩꯅꯣ ꯒꯥꯔꯤꯗꯣ ꯂꯩꯔꯗꯤ ꯂꯣꯏꯅ ꯍꯩꯔꯦ ꯅꯦꯅ ꯑꯈꯣꯏꯁꯨ ꯏꯁꯥꯒꯤ ꯒꯩꯂꯩꯑꯗꯤ ꯂꯩꯅꯤꯡ ꯂꯩꯅꯤꯡꯇꯔꯣ
ꯃꯥꯥꯂꯩꯖ
ꯆꯞ ꯃꯥꯟꯅꯩ ꯍꯥꯏꯗꯤ ꯇꯥꯅꯕ ꯂꯩꯅꯕ ꯍꯣꯠꯅꯕꯗ ꯗ꯭ꯔꯦꯁ ꯀꯀꯥ ꯑꯝꯇ ꯂꯩꯇ꯭ꯔꯕꯣ
ꯑꯩ ꯗꯔ꯭ꯦꯁ ꯈꯣꯡꯒꯥꯎ ꯑꯃ ꯂꯩꯒꯔ꯭ꯦ ꯍꯟꯗꯛ
ꯈꯣꯡꯒꯥꯎ ꯕꯤꯇꯥ ꯈꯣꯡꯒꯥꯎ ꯐꯣꯃꯦꯜꯒꯁꯦ ꯅꯪ ꯇꯥꯡ ꯂꯨꯄꯥ ꯆꯅꯤꯄꯥꯜ
ꯐꯣꯔꯃꯦꯡꯒꯤ ꯇꯥꯏꯞꯇ ꯇꯧꯕꯅꯦ ꯑ ꯐꯣꯃꯦꯟ ꯗꯥꯏꯔꯦꯛ ꯇꯤ ꯅꯠꯇꯕ ꯈꯣꯡꯒꯥꯎ ꯑꯃ ꯂꯩꯌꯦ ꯂꯨꯄꯥ ꯆꯍꯨꯝꯒ ꯌꯥꯡꯈꯩꯗ
ꯃꯣꯜꯗꯨꯅ ꯃꯨꯛ ꯀꯥꯏ ꯂꯩꯅꯣ
ꯀꯥꯠꯇꯒꯤ ꯑꯣꯗꯔ ꯇꯧꯒꯤꯕꯅꯤ
ꯂꯤꯅꯤꯌꯦꯟꯂꯣ ꯀꯩꯅꯣ
ꯈꯪꯗꯦꯗ ꯑꯩ ꯍꯌꯦꯡꯋꯥꯏ ꯑꯩꯅ ꯁꯦꯠꯂꯒ ꯌꯦꯡꯉꯨ ꯑꯩ ꯈꯪꯗꯦ
ꯈꯪꯗꯦꯕꯨ ꯈꯣꯡꯒꯥꯎꯖꯨ ꯈꯔ ꯂꯩꯅꯤꯡꯉꯦ ꯄꯩꯁꯥ ꯂꯩꯠ
ꯎꯝ
ꯑꯈꯣꯏꯖꯦ ꯖꯨ ꯁꯠꯅꯤ ꯇ ꯍꯁꯨꯒꯅꯤꯍꯦ
ꯑꯥ
ꯇꯔ
ꯀꯩꯒ
ꯁꯨ ꯁꯠꯂ ꯌꯥꯧꯔꯝꯃꯅꯦ ꯍꯌꯦꯡ ꯁꯨꯇꯤ ꯊꯥꯏꯌꯦꯅ ꯑꯗꯨꯒ ꯀꯤꯠꯁꯦ ꯍꯌꯦꯡ ꯑꯣꯏꯔꯝꯗ꯭ꯔꯦ
ꯑꯣꯝ
ꯊꯔꯁ ꯇꯅꯃꯤ ꯊ ꯂꯩ ꯂꯃꯦ
ꯊꯥꯔꯠ ꯁꯦꯇꯃꯤꯇꯔꯗꯤ ꯆꯠꯄ ꯌꯥꯗꯕ꯭ꯔ ꯕ ꯖꯨꯗ
ꯏꯆꯦ ꯏꯆꯦ ꯏꯆꯦ ꯁꯨ ꯃꯥꯥꯜꯂꯣ ꯃꯥ ꯆꯠꯂꯔꯣꯏ ꯍꯥꯏꯔꯛꯄ ꯑꯗꯨꯗꯩꯗ ꯃꯥ ꯌꯥꯎꯗ꯭ꯔꯗꯤ ꯀꯣꯟꯅ ꯇꯞꯅ ꯆꯠꯂꯁꯤ ꯑꯗꯨꯅ ꯑꯩꯈꯣꯏꯗꯣ ꯍꯣꯏꯇ ꯆꯠꯄꯗꯒꯤ ꯑꯃꯨꯛ ꯇꯕ ꯄꯨꯟꯅ ꯆꯠꯅꯤꯡ ꯆꯠꯃꯤꯟꯅꯅꯤꯡꯕ ꯑꯗꯨ ꯀꯤ
ꯀꯌꯥꯝ ꯂꯥꯞꯀꯦ ꯅꯣꯏꯇꯀꯤ
ꯑꯦ ꯕꯖꯥꯔ ꯆꯠꯂꯅꯤ ꯕꯖꯥꯔꯗꯒꯤ ꯅꯪ ꯀ ꯆꯠꯂꯅꯤ ꯑꯩꯈꯣꯏꯁꯤꯗꯑꯤ ꯕꯖꯥꯔ ꯆꯄꯒꯤ ꯂꯨꯄꯥ ꯀꯨꯟꯊ꯭ꯔꯥ ꯗꯒꯤꯅ ꯕꯖꯥꯔ ꯕꯨꯛ ꯂꯨꯄ ꯑꯣꯊ꯭ꯔꯥ
ꯑꯥ ꯎꯝ
ꯍꯣꯏ ꯌꯨꯝ ꯆꯠꯀꯦ ꯍꯥꯏꯔꯗꯤ ꯑꯩꯅ ꯕꯖꯥꯔꯐꯥꯎ ꯂꯨꯄꯥ ꯀꯨꯟꯊ꯭ꯔꯥ ꯑꯣꯖꯥꯗꯒꯤꯅ ꯌꯨꯝ ꯄꯣꯛ ꯄ ꯌꯥꯡꯈꯩ ꯔꯄꯥꯥ ꯃꯔꯐꯨ
ꯊꯟꯗꯥꯗ ꯂꯨꯄꯥ ꯆꯅꯤ ꯑꯗꯨꯨꯝ ꯇꯤꯡꯉꯅꯤꯅꯦ
ꯎꯝ ꯂꯨꯄꯥ ꯋꯥꯝ ꯃꯨꯛ ꯀ ꯍꯨꯝꯐꯨ ꯇꯤꯡꯉꯅꯤ
ꯒꯥꯔꯤꯗ ꯆꯠꯂꯗꯤ ꯊꯥꯎ ꯂꯤꯇꯔ ꯑꯝꯗ ꯂꯨꯄꯥ ꯀꯌꯥꯅꯣ
ꯥꯊꯥꯎ ꯃꯃꯜ ꯍꯦꯟꯒꯠꯂꯦ ꯍꯥꯏꯕ ꯀꯩꯅꯣꯝ ꯍꯥꯏꯒꯤꯒꯨꯝ ꯇꯧ ꯑꯩꯈꯣꯏꯅ ꯠꯂꯗꯤ ꯂꯨꯄꯥ ꯌꯥꯡꯈꯩ ꯐꯥꯔꯣꯏ
ꯑꯣ ꯒꯥꯔꯤꯗ ꯆꯄꯜꯅꯗꯤ ꯐꯩꯅꯦꯀꯣ ꯑꯗꯨꯗꯤ ꯅꯣꯏ ꯑꯗꯨꯒꯤ ꯚꯔꯥꯗꯣ ꯊꯥꯗ ꯂꯨꯄꯥ ꯀꯌꯥ ꯂꯧꯒꯦ
ꯂꯤꯁꯤꯡ ꯑꯃ ꯆꯅꯤꯄꯥꯜ
ꯍ ꯃꯣꯏꯅ ꯄꯤꯔꯤꯁꯦ ꯀꯔꯤ ꯀꯔꯤ ꯐꯦꯁꯤꯂꯤꯇꯤ ꯄꯤꯒꯦ ꯎꯝ
ꯏꯁꯤꯡ ꯃꯩ ꯐꯃꯨꯡ ꯑꯃ ꯄꯤꯔꯦ ꯇꯦꯕꯜ ꯑꯃ ꯄꯤꯔꯦ ꯇꯧꯀꯤ ꯑꯃ ꯄꯤꯔꯦ ꯄꯦꯛ ꯑꯃ ꯄꯤꯔꯦ ꯒ꯭ꯤꯌꯁ ꯊꯝꯕꯝ ꯑꯃ ꯐꯥꯟꯁ ꯑ ꯁꯁꯥꯡꯕ ꯑꯃ ꯄꯤꯔꯦ ꯐꯤ ꯌꫭꯟꯕꯝꯒꯤ ꯐꯤ ꯌꯥꯡꯈꯣꯛ ꯃꯥꯟꯕ ꯆꯩꯀꯣꯛ ꯑꯃ ꯄꯤꯔꯦ
ꯎꯝ
ꯂꫭꯏꯔꯦ
ꯑꯣ ꯔꯣꯛꯈꯛ ꯂꯩꯕꯒꯤꯒꯨꯝꯕ ꯄꯤꯖꯤꯒꯨꯝ ꯄꯤꯖꯤ ꯅꯠꯇꯦ
ꯔꯦꯟꯁ ꯃꯤ ꯑꯃꯃꯝ ꯀꯀꯥ ꯑꯃꯃꯝꯅꯦꯕ
ꯑꯥ
ꯃꯊꯛꯇ ꯂꯩꯕꯗꯗꯤ ꯃꯤ ꯑꯃꯒ ꯑꯃꯒ ꯋꯥ ꯉꯡꯅꯕꯖꯦ ꯌꯝꯄꯥꯛ ꯇꯥꯟꯅꯗꯦ ꯃꯈꯥꯒ ꯃꯊꯛꯀꯗꯤ ꯈꯔ ꯇꯥꯟꯅꯩ ꯑꯗꯨꯒ ꯃꯈꯥꯗ ꯂꯩꯕꯗꯨꯁꯨ ꯃꯈꯥꯗ ꯍꯥꯏꯗꯤ ꯎꯕꯥꯛꯀꯤ ꯐ꯭ꯂꯣꯔ ꯑꯅꯤ ꯁꯨꯏꯌꯦꯕꯀꯣ ꯁꯠꯇ ꯀꯤ ꯐꯨꯂ꯭ꯔꫭ ꯑꯕꯥꯛꯀꯤ ꯀꯤꯐꯣꯔ ꯑꯃꯒ ꯂꯩꯕꯗꯣ ꯃꯈꯥꯗꯗꯤ ꯀꯥ ꯑꯃꯒ ꯑꯃꯒ ꯉꯥꯡꯅꯕꯁꯦ
ꯑꯥ
ꯇꯥꯅꯩ ꯃꯊꯛꯇꯗꯤ ꯈꯔ ꯇꯥꯅꯗꯦ ꯃꯊꯛꯇꯤ ꯁꯤꯂꯤꯡ ꯍꯥꯏꯌꯦꯕꯀꯣ ꯃꯊꯛꯁꯦ
ꯑ
ꯑꯩꯗꯣ ꯍꯥꯟꯅ ꯃꯈꯥ ꯂꯩꯔꯝꯃꯦ
ꯑ
ꯗꯨꯀꯥꯟꯗ ꯃꯊꯛꯇ ꯑꯃꯨꯛ ꯍꯣꯡꯀꯠꯂꯦ ꯃꯊꯛꯇ ꯀꯥ ꯑꯃ ꯍꯥꯡꯕ ꯑꯗꯩꯗ ꯑꯩꯗꯩꯗ ꯑꯄꯨꯛ ꯄꯥꯕꯨꯡꯗ ꯑꯩ ꯃꯊꯛꯇ ꯑꯣꯏꯅ ꯂꯩꯔꯒꯦ ꯍꯥꯏꯔꯒ ꯃꯊꯛꯇ ꯑꯃꯨꯛ ꯂꯩꯔꯦ ꯍꯧꯖꯤꯛ
ꯃꯊꯛꯇ ꯍꯥꯏꯖꯦ ꯅꯥꯡ ꯂꯩꯗꫭ ꯎꯕꯥꯛꯀꯤꯗꯔꯣ
ꯑ ꯎꯕꯥꯛꯀꯤꯗ
ꯑꯣ ꯑꯗꯨꯗꯤ ꯆꯠꯄꯗꯗꯤ ꯃꯈꯣꯟ ꯊꯣꯛꯇ꯭ꯔꯥ
ꯍꯣꯏ ꯗꯨꯡ ꯗꯨꯡ ꯗꯨꯡ ꯂꯥꯎꯋꯦ
ꯋꯥꯏ ꯀꯦꯀꯥ ꯇꯩꯕꯗꯤ
ꯀꯥꯔꯄꯦꯠ ꯊꯥꯏꯌꯦ
ꯑꯣ
ꯀ꯭ꯔꯄꯦꯠ ꯃꯊꯛꯇ ꯇꯩꯕ
ꯑꯣ ꯑꯣ
ꯑꯗꯨꯒ ꯁꯥꯠꯀꯤꯗꯨꯅ ꯀꯥꯔꯄꯦꯠ ꯊꯥꯗꯕ
ꯎꯝ ꯁꯥꯠꯀꯤꯗꯨꯅ ꯄꯩꯁꯥ ꯇꯥꯡꯕ ꯍꯦꯟꯕ꯭ꯔꯣ
ꯍꯦꯟꯗꯦ ꯆꯞ ꯃꯥꯟꯅꯩ ꯄꯥꯕꯨꯡꯅ ꯄꯩꯁꯥ ꯍꯦꯟꯅꯤꯡ ꯑꯗꯨꯗꯅ ꯏꯁꯤꯡ ꯐꯪꯗ꯭ꯔꯦ ꯏꯁꯤꯡ ꯂꯥꯛꯇ꯭ꯔꯦ ꯇꯧꯗꯅ ꯏꯁꯤꯡ ꯇꯦꯡꯀꯤ ꯑꯃ ꯂꯩꯔꯦ ꯑꯗꯨ ꯇꯧꯔꯦ ꯑꯗꯥ ꯇꯧꯔꯦꯅ
ꯎꯝ ꯅꯣꯏꯗꯣ ꯀꯥ ꯀꯌꯥꯃꯨꯛ ꯂꯩꯒꯦ
ꯀꯥ ꯇꯔꯥꯅꯤꯄꯥꯟ
ꯑꯣ
ꯁꯣꯝ ꯅꯥꯀꯟꯗ ꯇꯔꯥꯅꯤꯄꯜ ꯑꯃ ꯂꯩꯔꯦ ꯃꯥꯒꯤ ꯃꯌꯨꯝ ꯂꯝ ꯑꯗꯨꯁꯨꯨ ꯀꯥ ꯃꯌꯥꯝ ꯂꯩ ꯑꯗꯨ ꯑꯗꯨꯗꯗꯤ ꯀꯥ ꯀꯌꯥꯅꯣ ꯈꯪꯗꯦ ꯅ ꯄꯅ ꯀꯥ ꯃꯌꯥꯝ ꯂꯩꯔꯝꯒꯅꯤ ꯀꯨꯟꯃꯨꯛ ꯂꯩꯔꯝꯒꯅꯤ
ꯎꯝ ꯃꯥ ꯄꯩꯁꯥ ꯃꯌꯥꯝ ꯇꯥꯜꯂꯦꯅꯦ
ꯃꯥꯗꯣ ꯑꯦꯁꯣ ꯑꯣꯏꯔꯝꯃꯦꯌꯦ
ꯑꯣ ꯁꯦ ꯄꯨꯁꯄꯥꯒꯁꯦ ꯄꯤ ꯌꯥꯒꯁꯨ ꯇꯣꯉꯥꯟ ꯇꯣꯉꯥꯟꯅ ꯂꯩꯔꯣ
ꯃꯤ ꯄꯨꯟꯅ ꯂꯩꯕ ꯌꯥꯗꯦ ꯑ ꯃꯤꯗ ꯃꯦ ꯄꯥꯝꯕ ꯐꯥꯗꯦ ꯕꯣꯕꯣꯛ ꯂꯩꯇꯕꯗꯒꯤ ꯃꯥ ꯑꯗꯨꯝ ꯆꯠꯈ꯭ꯔꯦꯕ ꯊꯥ ꯑꯃ ꯐꯥꯗꯦ ꯃꯥꯗꯣ ꯃꯈꯥꯗ ꯂꯩꯌꯦꯕꯀꯣ
ꯑꯥ
ꯑꯗꯗ ꯃꯔ ꯇꯨꯝꯕꯗꯣ ꯃꯥꯗꯤ ꯑꯍꯤꯡꯗ ꯄꯨꯨꯝꯕ ꯈꯣꯠꯄꯗꯨ ꯑꯗꯨ ꯃꯌꯥꯝꯃꯅ ꯇꯨꯝꯃꯤꯟꯅꯧꯅ ꯑꯩꯒ ꯇꯨꯝꯃꯤꯟꯅꯩꯌꯦ ꯑꯩꯅ ꯋꯥꯔꯁꯨ ꯋꯥꯔ ꯑꯗꯨꯝ ꯇꯨꯝꯃꯤꯟꯅ ꯑꯗꯨꯝ ꯆꯠ ꯑ ꯆꯟꯕꯔꯣꯏ ꯑꯗꯨ ꯀꯣꯝꯃ ꯇꯨꯝꯃꯦ ꯍꯥꯏꯇꯥꯔ
ꯀꯅꯥꯅ ꯆꯟꯕ꯭ꯔꯥ ꯍꯪꯉꯤꯅꯣꯕ
ꯅꯪ ꯅꯪꯍꯥꯟ ꯑꯃꯨꯛ ꯆꯟꯕ꯭ꯔꯥꯅ ꯍꯪꯉꯤꯅꯣ ꯅꯪ ꯇꯥꯏ ꯅꯪꯅ ꯁꯥꯟꯅ
ꯑꯣ ꯑꯣ ꯀꯅꯦ ꯑꯗꯨꯗꯤ ꯃꯥꯒꯤ ꯄꯩꯁꯥ ꯊꯤꯕꯗꯤ ꯊꯥ ꯑꯃꯒꯤ ꯑꯗꯨꯝ ꯊꯤꯔꯑꯦ
ꯊꯥ ꯑꯃꯒꯤ ꯊꯤꯔꯦ ꯑꯗꯨꯒ ꯑꯩꯈꯣꯏ ꯕꯥꯎ ꯂꯩ ꯊꯕ ꯇ ꯆꯠ ꯄꯥꯃꯨꯡꯗꯨ ꯂꯩꯔꯒꯨꯝꯒꯦ ꯈꯣꯠꯀꯦ ꯍꯥꯏꯕ ꯍꯣꯏ ꯍ ꯄꯣꯠꯇꯣ ꯐꯔꯥ ꯂꯣꯏꯔꯒ ꯂꯧꯕ ꯂꯥꯛꯑꯣ ꯍꯥꯏꯔꯦ
ꯎꯝ
ꯑꯗꯨꯒ ꯄꯣꯠ ꯂꯧꯔꯣꯏ ꯃꯥ ꯄꯩꯁꯥ ꯑꯗꯨꯝ ꯄꯤꯗ꯭ꯔꯦ ꯊꯥ ꯑꯃꯇꯪꯒꯤ ꯊꯤꯔꯒ ꯂꯣꯏꯈ꯭ꯔꯦ ꯃꯥꯏ
ꯎꯝ
ꯍꯥꯏꯗꯤ ꯒ꯭ꯌꯥꯁꯁꯨ ꯄꯨꯔꯛꯇꯦꯕ ꯑꯩꯒꯤꯗ ꯆꯥꯃꯤꯟꯅꯩꯔꯤꯕ
ꯑꯥ
ꯃꯥꯒꯤ ꯐꯃꯨꯡ ꯀꯥꯔ ꯃꯣꯝꯄꯥꯛꯀꯤ ꯀꯥꯔ ꯈꯛꯇꯪ ꯄꯔꯛꯑꯦꯕ ꯂꯨꯒ ꯂꯔꯤ ꯀ ꯀꯥꯔꯔꯨꯒ ꯁꯤꯅ ꯆꯥꯅꯕ ꯈꯔ ꯄꯄꯨꯔꯦꯕ
ꯑꯣ
ꯌꯥꯝ ꯅꯨꯡꯉꯥꯏꯔꯦ ꯅꯪꯒ ꯋꯥꯔꯤ ꯁꯥꯟꯅꯕꯁꯦ ꯃꯥ ꯀꯣꯃꯦꯇ ꯀꯣꯆꯤꯡ ꯌꯥꯎ ꯈꯣꯏꯒꯤ ꯃꯤꯡ ꯆꯟꯈ꯭ꯔꯕꯅꯦ꯫
ꯅꯤꯠꯀꯤ꯫
ꯃꯥ ꯆꯍꯤ ꯑꯃ ꯗ꯭ꯔꯣꯞ ꯇꯧꯅꯤꯍꯥꯏꯝ꯫
ꯐꯔꯦ - ꯐꯔꯦ꯫
ꯍꯣꯏ ꯌꯥꯝ ꯅꯨꯡꯉꯥꯏꯔꯦ ꯏꯅꯥꯎꯀꯋꯥꯏ ꯁꯅꯕꯁꯦ ꯉꯁꯤꯒꯤꯗꯤꯅꯦ ꯀꯥꯏꯅꯔꯁꯤ ꯅꯪꯁꯨ ꯄꯣꯊꯥꯖꯔꯣ ꯂꯥꯏꯔꯤꯛ ꯄꯥꯖꯔꯣ꯫
ꯍꯣ - ꯍꯣꯏ ꯅꯪꯖꯨ ꯂꯩꯖꯔꯣ꯫
ꯎꯝ꯫ ꯊꯝꯃꯦ- ꯊꯝꯃꯦ꯫